ꯍꯜꯂꯣ ꯍꯜꯂꯣ
ꯑꯧ
ꯍꯣꯏ ꯇꯥꯏꯌꯦ ꯇꯥꯏꯌꯦ
ꯑꯣ
ꯅꯪꯒꯤ ꯃꯃꯤꯡꯗꯣ ꯈꯪꯉꯦ
ꯍꯥ
ꯅꯪꯒꯤ ꯃꯃꯤꯡꯗꯣ
ꯀꯩ ꯍꯥꯢꯕ꯭ꯔꯣ
ꯗꯥꯡꯃꯩ ꯏꯃꯩ ꯆꯨꯝꯕꯔꯥ
ꯆꯨꯝꯃꯦ ꯆꯨꯝꯃꯦ ꯄꯥꯕꯒ ꯊꯣꯛꯂꯦ
ꯍ
ꯄꯥꯕꯒꯁꯨ ꯊꯣꯛꯂꯤꯕ
ꯅꯪꯒꯦ ꯅꯦꯠ ꯅꯨꯡꯉꯥꯢꯇꯦ
ꯉꯥꯢꯌꯨꯒꯣ ꯎꯝ ꯑꯩꯒꯤ ꯃꯤꯡꯗꯣ ꯄꯥꯕꯒꯁꯨ ꯊꯣꯛꯂꯤ ꯍꯥꯏꯕ ꯎꯝ ꯇꯥꯕ꯭ꯔꯣ
ꯃꯤꯡ ꯄꯥꯕ ꯊꯣꯛꯑꯦ ꯍꯥꯏꯔꯣ
ꯑꯣ ꯑꯇꯣꯞ ꯑꯇꯩ ꯄꯥꯕ ꯊꯣꯛꯇꯄꯁꯨ ꯂꯩꯌꯦꯕ ꯇꯥꯕ꯭ꯔꯣ
ꯇꯥꯏꯌꯦ ꯇꯥꯏꯌꯦ
ꯀꯔꯤ ꯇꯧ ꯂꯩꯕ꯭ꯔꯣ
ꯍ
ꯍꯥꯥ ꯀꯩꯇꯧ ꯂꯩꯕ꯭ꯔꯣ ꯀꯩꯇꯧ ꯂꯩꯕ꯭ꯔꯣ
ꯍꯥꯏ ꯇꯔꯦ ꯅꯪꯒꯤ ꯈꯔ ꯈꯔ ꯆꯠꯄꯦꯕꯅꯦꯠꯇꯣ ꯑꯗꯨꯒꯤ
ꯑꯣ
ꯀꯅꯨꯡꯉ ꯍꯧꯖꯤꯗꯤꯤ ꯌꯥ ꯇꯥ
ꯎꯝ ꯀꯩꯇꯧ ꯂꯩꯕ꯭ꯔꯣ ꯍꯥꯏꯕꯅꯦ
ꯑꯩ ꯍꯧꯖꯤꯛꯇꯣ ꯆꯅ ꯇꯧꯕ
ꯎꯝ ꯀꯩꯆꯥ ꯃ
ꯎꯝ
ꯦꯛ ꯆꯥꯏ ꯍꯥꯏꯕ꯭ꯔꯣ
ꯆꯥꯖ